ꯌꯥ ꯂ ꯏꯈꯣꯏ ꯌꯥꯝ ꯆꯠꯄꯒꯨꯝ ꯇꯗ ꯅꯣꯏ ꯌꯦꯔꯣꯁꯨ ꯌꯥꯅꯤꯕ ꯃꯥꯜꯂꯀꯦ
ꯑꯁꯦꯡꯕ ꯔꯥꯡꯃꯟꯂꯦ ꯌꯥꯝꯅ ꯍꯥꯏꯔꯁꯨ ꯒ꯭ꯌꯥꯟ ꯇꯥꯗꯦ
ꯎꯝ ꯍꯥꯟꯅ ꯆꯥꯂ ꯔꯣ ꯗꯤꯁꯇ ꯈ ꯇꯧꯔꯅꯤ ꯍꯥ
ꯑꯉꯥꯡꯈꯣꯏ ꯂꯩꯃꯤꯟꯅꯕꯒꯤ ꯑꯉꯥꯡ ꯑꯃꯁꯁꯨ ꯇꯥꯗꯦ ꯒ꯭ꯌꯥꯟ ꯇꯗꯦꯕ
ꯑꯍꯧ ꯁꯥꯗꯤꯔꯅꯥꯛꯀꯗꯤ ꯎꯄꯥꯏ ꯂꯩꯇꯦ ꯃꯤ ꯇꯣꯞ ꯇꯣꯞꯄꯒ ꯂꯩꯃꯤꯟꯅꯕꯅꯤꯅ
ꯎꯝ ꯑꯉꯥꯡ ꯑꯣꯏꯕꯒꯤꯀꯣ ꯍꯥꯏꯔꯁꯨ ꯒ꯭ꯌꯥꯟ ꯇꯥꯒꯦꯕ
ꯍꯣꯏ
ꯅꯪꯗꯤ ꯅꯆꯥ ꯂꯩꯔꯦ ꯍꯥꯏꯕ ꯄꯥꯎ ꯇꯥꯏꯌꯦ
ꯂꯩꯇ꯭ꯔꯤꯅꯦ ꯑꯩꯖꯝ ꯂꯣꯏꯔꯒ ꯄꯣꯛꯂꯅꯤ ꯍꯧꯖꯤ ꯀ ꯊꯣꯛꯣꯛꯀꯦ ꯇꯧꯔꯅꯦ ꯑꯩ ꯑꯦꯛꯖꯥꯝ ꯊꯥꯕ ꯌꯥꯔꯔꯣꯏ ꯑꯩ ꯎꯝ
ꯎꯝ ꯌꯥꯅꯤꯗ
ꯑ ꯄꯥꯕꯅꯤ ꯌꯥꯅꯤꯦ ꯅꯠꯇ꯭ꯔꯣ
ꯃꯥꯅꯦ ꯃꯥꯅꯦ ꯀꯩꯗꯧꯔꯤꯅꯣ ꯍꯧꯖꯤꯛꯇꯤ
ꯑ ꯑꯗꯨ ꯀꯣꯏ ꯃꯁꯥ ꯂꯒ ꯂꯩ
ꯑꯣ
ꯃꯥꯥꯏ ꯌꯥ ꯍꯂꯣ ꯍꯧꯈꯔꯤ
ꯀꯔꯤꯔꯤ ꯍꯥꯏꯕ
ꯋꯥꯟ ꯊ꯭ꯔꯤ
ꯅꯣꯏꯁꯨ ꯑꯉꯥꯡ ꯌꯥꯝ ꯂꯩꯕ ꯃꯥꯜꯂꯦꯒ
ꯅꯪ ꯌꯥꯝ ꯂꯩ ꯃꯥꯗꯤꯀꯣ ꯀꯩꯅꯣꯃ ꯇꯧꯋꯦꯕ ꯌꯥꯝꯅꯁꯨ ꯇꯧꯋꯦ ꯃꯥꯁꯤꯗꯣ ꯑꯩꯈꯣꯏꯗꯒꯤ ꯍꯦꯟꯅ ꯆ ꯑ ꯑꯩꯈꯣꯏꯗꯤ ꯂꯣꯏꯔꯕꯅꯤꯅ ꯇꯧꯗꯕ ꯨ ꯀ ꯇ ꯍꯥꯏꯁꯤ ꯅꯪꯅ ꯅꯪꯅꯀꯣ ꯅꯨꯃꯤꯠ ꯑꯃꯗ ꯄꯨꯡ ꯑꯅꯤꯒꯨꯝꯕ ꯈꯥꯏꯗꯨꯔꯗꯤ ꯌꯥꯔꯦ
ꯈꯤꯖ
ꯅꯪꯁꯨ ꯑꯉꯥꯡ ꯃꯥꯜꯂꯥꯛꯑꯦꯗ
ꯅꯪꯒꯤ ꯅꯨꯄꯥꯒꯁ ꯑꯣꯏꯔꯤꯁꯅꯕꯩꯌꯥ
ꯅꯪꯁꯨꯉꯥꯡꯂꯥ
ꯖꯂꯥꯏ ꯊꯥꯇꯤ ꯐꯕ ꯅꯦ ꯑꯦꯛꯗꯦꯟ ꯇꯧꯈ꯭ꯔꯦ ꯍꯥꯏꯔꯤ ꯃ ꯇꯨ ꯅꯦꯗ
ꯑꯩꯀꯣ
ꯑꯁ ꯀꯔꯤꯅꯣ ꯑꯉꯥꯡ ꯃꯅꯥꯛꯇ ꯂꯩꯒꯅꯨꯅꯦ
ꯍꯣꯏ ꯑꯩꯒꯤ ꯏꯆꯥꯅꯨꯄꯤꯅ ꯋꯥ ꯉꯥꯡꯅꯔꯒꯅꯤ ꯍꯃ ꯆ ꯌꯥ ꯅꯣꯅꯦ ꯏꯆꯥ ꯅ ꯍꯥꯏꯁ ꯑꯩꯊꯈ꯭ꯔꯦ ꯑꯩ ꯊꯈ꯭ꯔꯦ ꯑꯩꯊꯈ꯭ꯔꯦ ꯑꯩꯊ ꯐꯦꯃꯄꯥꯟ
ꯎꯝ
ꯄꯁꯨꯂꯦꯄꯥꯏ ꯌꯥꯗꯦ
ꯅꯨꯡꯁꯥ ꯁꯥꯕ꯭ꯔꯥ
ꯀ ꯌꯥꯝꯁꯥꯏ
ꯑꯩꯈꯣꯏꯗꯗꯤ ꯅꯣꯡꯁꯦ ꯌꯥꯝ ꯁꯥꯗꯦ
ꯎ ꯎ ꯁꯥꯔꯤꯕ ꯀꯩꯗꯧꯔꯅꯤ ꯎꯄꯥꯏ ꯂꯩꯇꯦ
ꯃꯇꯝꯅꯤꯅꯀꯣ ꯇ ꯆ ꯇꯔꯅ
ꯏꯁꯂꯥꯏꯝ
ꯆꯀꯅꯤ ꯍꯥꯏ ꯂꯣꯏꯈꯦ ꯑꯩꯗꯔꯅꯤ ꯆꯀ
ꯍꯣꯏ ꯅꯨꯡꯁꯥ ꯌꯥꯝ ꯁꯥꯏꯦ
ꯇꯥꯏꯔ ꯃꯣꯏꯒꯤ ꯂꯁꯨ ꯌꯥꯏꯌꯦ
ꯏꯁꯤꯡ ꯊꯑ ꯏꯁꯤꯡ ꯊꯛꯂꯤꯔꯛꯑꯦ
ꯊꯥꯛꯑ ꯊꯥꯛꯑ ꯊꯥꯛꯑ ꯑꯩ ꯉꯥꯏꯔꯝꯃꯒꯦ ꯊꯛꯄ ꯂꯩꯔꯦꯒ ꯑꯩꯕꯨ ꯍꯦꯜꯂꯣ ꯇꯧꯔꯛ
ꯑꯗꯨꯒ ꯀꯥꯎꯒꯅꯤ ꯍꯣꯔꯦꯟ ꯀꯩꯅꯣ ꯇꯧꯕꯗ ꯏꯁꯤꯡꯗ
ꯎꯝꯁ ꯌꯥꯝꯁ
ꯅꯪ ꯂꯣꯏꯁꯤꯟꯕ ꯂꯣꯏꯔꯕꯣ ꯆꯠꯂꯤꯉꯥꯏ
ꯂꯁꯦꯁ ꯄꯦ
ꯑꯩꯁꯨ ꯂꯣꯏꯁꯤꯟꯈꯤꯒꯦꯀꯣ
ꯍꯦ ꯁ
ꯆꯠꯂꯤ ꯆꯠꯅꯤꯡꯗ꯭ꯔꯦꯗ ꯋꯥꯔꯦꯗ
ꯑꯥ ꯑꯦꯜꯖꯤꯄꯦꯗ ꯀꯣ ꯅꯪꯒꯤ ꯑꯅꯤ ꯆ ꯃꯉꯥ ꯊꯥꯕꯤꯑꯒꯦ ꯃꯉꯥꯃꯨꯛ ꯀꯜꯗ ꯑꯩ ꯑꯅꯤꯒ ꯃꯉꯥ ꯄꯥꯏꯒꯦꯅ ꯑꯅꯤꯒ ꯃꯉꯥ ꯄꯥꯏꯔꯣ ꯃꯥ ꯑꯙꯥꯔ ꯀꯥꯔꯗ ꯂꯩꯒ ꯂꯩ ꯄꯨ ꯐ ꯆ ꯏꯥꯏꯀꯣꯝ
ꯑꯩ ꯈꯨꯗ ꯆꯪꯉꯗꯤ ꯁꯦꯐꯇꯤ ꯇꯧꯗꯕꯅꯤꯀꯣ
ꯍꯣꯏ ꯑꯅ ꯁꯤ ꯇ ꯅ ꯄꯩꯁꯥ ꯄꯥꯏꯔꯤꯕ ꯃꯥꯒꯤ ꯐꯣꯟ ꯂꯩꯒꯗꯧꯔꯦ ꯍꯥꯏꯕ ꯅꯨꯃꯤꯗꯥꯡ ꯑꯩꯕꯥꯅꯤꯗ ꯑꯃꯨꯛꯀ ꯑꯦꯗꯖꯁ ꯇꯧꯔꯁꯦꯕ ꯃꯥꯒꯤ ꯌꯥꯏꯀꯣ ꯏꯅꯥꯎꯅꯨꯄꯤꯒꯤ ꯂꯥꯛꯄ ꯎꯕ꯭ꯔꯥ ꯁꯤ ꯁꯤ ꯄꯦꯔꯗ
ꯍꯣꯔꯦꯟ ꯀꯩꯅꯣ ꯆꯪꯉꯨꯔꯒ ꯌꯦꯡꯗ꯭ꯔꯗꯤ ꯑꯩ ꯈꯪꯗꯧ ꯃꯥꯟꯗ꯭ꯔꯦ ꯂꯥꯛꯇꯦ ꯀꯩꯅꯣꯗꯤ ꯑ
ꯃꯥꯄ ꯑꯣ ꯄꯁ ꯂꯩꯇꯕ ꯃꯔꯔꯅꯦ ꯎꯝ
ꯋꯥꯔꯤꯔꯤ ꯂꯤꯌꯣ ꯃ ꯅꯪꯕꯣ
ꯆꯥꯅ ꯁꯥꯔꯤꯅꯦ ꯑꯩꯗꯤ ꯕꯥꯛꯀꯤ ꯀ꯭ꯂꯤꯌꯥꯔ ꯇꯧꯔꯒꯦꯔꯈꯤꯤꯡꯉꯤꯒꯤꯗꯣ
ꯑꯩꯁꯨ ꯃꯌꯥꯝ ꯂꯩꯌꯦ
ꯄꯤꯂꯌꯥ ꯄ ꯍꯥꯏꯕ
ꯑꯩꯁꯨ ꯂꯏꯦ ꯍꯥ
ꯄꯤꯊ ꯑꯣ ꯃꯤꯒꯤ ꯄꯛꯀꯤ ꯂꯩꯦꯔꯤꯗꯣ
ꯅꯣꯏꯒꯤꯗꯤ ꯈꯤꯇꯪ ꯑꯣꯏꯔꯝꯒꯅꯤ ꯑꯩꯗꯤ ꯃꯌꯥꯝꯅꯤ
ꯗꯤ ꯄꯤꯊꯣꯛ ꯄꯁꯦꯈꯣꯏ ꯐꯕꯅꯤ ꯇꯕꯣ
ꯇꯥꯏꯌꯦ
ꯇꯔꯤ ꯇꯃꯔꯤꯦ ꯎ ꯁ ꯌꯥꯝ ꯁꯔ
ꯌꯥꯝꯅ ꯁꯥꯏꯕ ꯈꯪꯕ꯭ꯔꯥ
ꯇ꯭ꯔ ꯍꯥꯄꯤꯔꯣꯏꯗ꯭ꯔꯣ ꯆꯥꯃꯤꯟꯅꯔꯁꯤ ꯂꯊꯣꯞꯄ ꯀꯥꯟꯗ
ꯔꯤꯍꯥꯕ
ꯅꯨꯡꯁꯥꯏꯌꯦꯂ ꯌꯥꯝꯕ ꯆꯥꯏꯅꯦ
ꯅꯪ ꯀꯔꯤ ꯊꯕꯛ ꯇꯧꯏꯦ ꯍꯥꯏꯕ ꯇꯌꯦ
ꯑꯩ ꯀꯩꯗꯧꯅꯤꯡꯉꯦ ꯃꯄ ꯃꯄꯥꯟ ꯕꯖꯔ ꯆꯠꯅꯤꯡꯉꯦ ꯇꯧꯕꯅ
ꯑꯩ ꯑꯩꯒꯤ ꯀꯩꯅꯣꯝꯃ ꯋꯥꯠꯄ ꯑꯗꯨꯒꯤ ꯑꯗꯨ ꯂꯧꯕ ꯆꯠꯄꯅꯤꯗ ꯃꯅꯨꯡꯗ ꯍꯥꯞꯄꯒꯦ
ꯑ ꯑꯩꯗꯤ ꯍꯥꯞꯔꯨꯔ ꯅꯨꯡꯁꯥ ꯁꯃꯝꯗꯤ ꯍꯥꯞꯔꯨꯔꯁꯤꯗꯤ
ꯍꯥꯞꯇ꯭ꯔꯗꯤ ꯑꯃꯨꯛ ꯅꯨꯡꯉꯥꯏꯔꯣꯏꯗ꯭ꯔꯥ ꯈꯟꯕ ꯗ꯭ꯌꯨꯇꯤ ꯆꯠꯄꯅꯤꯅ
ꯅꯗꯤ ꯍꯣꯏ ꯅꯗꯤ ꯌꯥꯎꯗꯤ ꯌꯥꯏꯔꯦ ꯈꯔꯔꯗꯤ
ꯑꯣꯏꯗꯨ
ꯑꯩꯈꯣꯏ ꯑꯩꯈꯣꯏꯒꯤꯁꯦ ꯌꯦꯡꯉꯗꯣ ꯑꯗꯨꯃꯥꯏꯅ ꯂꯩꯈꯗꯦ ꯎꯄꯥꯏ ꯂꯩꯇꯦ ꯑꯁꯤ ꯑꯁꯤ ꯊꯣꯛꯈꯤꯔ ꯑꯦꯅꯤ ꯊꯣꯛꯈꯤꯔꯣꯏ ꯍꯧꯖꯤ ꯀꯗꯤ ꯁꯥꯕꯅꯤꯅ ꯃꯊꯥꯗꯅ ꯅꯪꯦ ꯈꯅꯖ ꯅ
ꯅꯪꯒꯤ ꯌꯦꯟ ꯀꯆꯗꯣ ꯆꯤꯁꯤꯟꯗ
ꯊꯕ ꯋꯥꯔꯤ ꯃꯤ ꯍꯥꯏꯔꯁꯦꯅ ꯑꯗꯨ
ꯇꯧꯕꯅꯤꯗ ꯐꯒꯤ ꯇꯧꯕꯅꯤꯗ
ꯁ ꯦꯁꯥ ꯇꯧꯔꯕꯨ ꯍꯥꯏꯅ
ꯇꯧꯕ ꯍꯧꯔꯕꯅꯦ ꯑꯩꯁꯦ
ꯔꯗꯤ ꯍꯥꯏꯔ ꯆꯄ
ꯑꯦꯣꯍꯦꯟ ꯣ ꯌꯦꯡꯗꯔꯣ
ꯌꯦꯗ ꯍ
ꯌꯦꯡꯕ ꯌꯥꯗ꯭ꯔꯣ
ꯍ ꯏꯗꯤ ꯏꯕ
ꯑꯁ ꯑꯩꯈꯣꯏꯗꯤ ꯇꯨꯝꯗꯕꯤ ꯌꯦꯡꯉꯤꯅꯦ
ꯅꯪ ꯅꯪꯁꯨ ꯀꯅꯤ ꯍꯔꯕꯨꯅꯍꯥꯟꯗꯣꯁꯨ ꯁ ꯌꯦꯡꯖꯒ ꯍꯧꯖꯤꯛ ꯀꯅ ꯌꯦꯡꯕ ꯍꯥꯎꯋꯤꯅꯣ
ꯍꯣꯏ ꯍꯟꯗꯛꯁꯦ ꯊꯕꯛ ꯌꯥꯝ ꯂꯩꯇꯕ ꯌꯦꯡꯉꯅꯦ ꯌꯦꯟ ꯈꯥꯏꯅ ꯈꯥꯏꯅꯔ ꯄꯇꯤꯒꯤ ꯇꯧꯅ ꯍꯤꯡꯗ꯭ꯔꯤꯉꯩꯗ ꯅꯨꯡꯉꯥꯏꯊꯣꯛꯀꯗꯕꯅꯤ ꯄꯨꯟꯁꯤꯗꯤ ꯑꯗꯨꯃꯥꯏꯅ ꯇꯧꯗ꯭ꯔꯗꯤ ꯍꯌꯦꯡ ꯋꯥꯏ ꯀꯅꯥ ꯈꯪꯉꯦ ꯅꯨꯡꯉꯥꯏꯕ ꯐꯪꯗꯗꯗꯤ ꯑꯗꯨꯅꯤꯅ ꯄꯨꯟꯁꯤ ꯍꯥꯏꯕꯁꯦ ꯅꯠꯇ꯭ꯔ ꯅꯠꯇ꯭ꯔꯣ
ꯑ
ꯅꯪ ꯄꯥꯡꯕꯒꯨꯝ ꯇꯧꯋꯦꯗꯅꯣ ꯅ ꯀꯌꯥꯁꯨꯕꯔꯦ
ꯅꯪ ꯈꯤꯇꯪ ꯈꯤꯇꯪꯗ ꯅꯥ ꯄꯥꯡꯕ꯭ꯔꯥ ꯐꯩꯌꯦꯦ ꯐꯩꯦ ꯄꯪꯉꯝꯗ꯭ꯔꯗꯤ ꯑꯩꯗꯤ ꯄꯪꯕ꯭ꯔꯥ ꯈꯟꯕ ꯑꯗꯨꯒꯤꯅꯤꯗ ꯂꯥꯟ ꯂꯧꯕꯤꯒꯅꯨꯀꯣ ꯋꯥꯔꯍꯧꯔꯒ ꯍꯣꯔꯦꯟ ꯇꯨꯝꯕ ꯌꯥꯗ꯭ꯔꯒ ꯂꯩꯔꯝꯃꯗꯤ
ꯃꯗꯨ ꯃ ꯍꯧꯖꯗꯦ ꯅꯣ ꯏꯒꯨꯝꯕ ꯃꯤꯕꯨꯗꯤ
ꯎꯝ ꯑꯩꯈꯣꯏꯗꯤ ꯑꯗꯨꯃꯥꯏꯅ ꯇꯧꯗꯦ ꯑꯩꯈꯣꯏꯗꯤ ꯄꯨꯛꯆꯦꯜ ꯆꯥꯎꯕꯤ ꯈꯣꯏꯅꯦ
ꯑꯦꯔ ꯇ ꯇ ꯇ ꯁꯤꯕ
ꯄꯨꯛꯆꯦꯜ ꯆꯥꯎ ꯃꯟꯕꯒꯤ ꯑꯃꯨꯛꯀ
ꯑꯦꯅꯣ ꯁꯣ ꯊꯤꯁꯤ
ꯀꯔꯤ ꯍꯥꯏꯕ
ꯍ ꯊꯤꯈꯤꯅꯉꯥꯏꯑꯦꯕꯅꯥꯗꯤ ꯀꯔꯤꯅ ꯃꯤ ꯐꯖ ꯖꯅ ꯍꯦꯠ ꯃꯖꯥ ꯑꯗ ꯃꯤ
ꯐꯣꯟ ꯍꯥꯏꯕꯤꯕꯅꯦ ꯑꯗꯨꯗꯤ ꯀꯩꯅꯣ
ꯍꯣꯏ ꯍꯣꯏ ꯍꯣꯏ ꯑꯗꯨꯗꯤ ꯍꯥꯏꯔꯔꯣꯏ ꯅꯪꯗꯤ ꯅꯁꯛ ꯌꯥꯝ ꯐꯖꯩꯀꯣ
ꯍꯖꯔꯅꯤ
ꯑꯗꯨ ꯑꯗꯨꯒꯤ ꯋꯥꯍꯩ ꯅꯠꯇ꯭ꯔꯥ ꯅꯪꯅ ꯄꯥꯝꯃꯤꯁꯦ ꯅꯠꯇ꯭ꯔꯥ
ꯀꯗꯦ